ꯍꯜꯂꯣ ꯍꯜꯂꯣ
ꯍꯜꯂꯣ
ꯑꯣ ꯇꯥꯔꯕ
ꯆꯥꯛ ꯆꯥꯔꯕꯣ ꯅꯪ
ꯑꯣꯀꯦ ꯆꯥꯔꯦ ꯍꯧꯖꯤꯛ
ꯀꯩ ꯏꯟꯖꯥꯡ
ꯍꯋꯥꯏ ꯑꯌꯨꯛꯀꯤꯗ ꯍꯋꯥꯏ ꯅꯣꯏꯒ ꯃꯥꯟꯅꯔꯝꯃꯅꯤ ꯍꯋꯥꯏ ꯑꯩ ꯗꯥꯥꯜꯗꯣ ꯗꯥꯥꯜ ꯍꯥꯏꯗꯤ ꯃꯪꯒꯟꯗꯣ
ꯂꯣ ꯃꯆꯨꯗ
ꯍꯣꯏꯅꯦ ꯍꯋꯥꯏ ꯌꯦꯜꯂꯣ ꯅꯠꯇꯕ ꯍꯣꯏ ꯍꯪꯒꯥꯝꯄꯥꯟ ꯃꯆꯨꯗꯣ ꯍꯪꯒꯥꯝꯄꯥꯥꯟ ꯅꯠꯇꯦ ꯉꯥꯏꯈꯣ ꯉꯥꯏꯈꯣ ꯑꯩ ꯍꯥꯏꯒꯦ ꯑꯩ ꯍꯥꯏꯌꯦ ꯉꯥꯏꯈꯣ ꯑꯦ ꯀꯩ ꯋꯥ ꯅꯣꯏꯒꯤꯗꯤ ꯍꯪꯒꯥꯝꯄꯥꯟ ꯃꯆꯨ ꯅꯠꯇꯦ
ꯑꯥ
ꯍꯪꯒꯥꯝꯄꯥꯟ ꯃꯆꯨ ꯅꯠꯇꯧ ꯀꯔꯤ ꯍꯋꯥꯏꯅꯣꯅꯦ
ꯕ꯭ꯔꯥꯥꯎꯟ ꯃꯆꯨꯅꯦ ꯀꯣꯏꯗ
ꯕꯥꯎꯟ ꯃꯆꯨ ꯀꯩ ꯍꯋꯥꯏꯅꯣ
ꯔꯥꯁꯃꯥ
ꯑꯣ ꯌꯥꯍꯥꯏ ꯑꯦ ꯍꯋꯥ ꯍꯪꯒꯥꯝꯄꯥ ꯃꯆꯨ ꯅꯠꯇꯣ ꯍꯋꯥꯏ ꯈꯤꯇꯪ ꯃꯃꯤꯡ ꯍꯥꯏꯔꯛꯑꯣ ꯍꯥꯏꯔꯒꯦ ꯇꯧꯔꯒ
ꯂꯩꯅ ꯅꯨꯡ ꯍꯋꯥꯏ ꯅꯨꯡ ꯍꯋꯥꯏ ꯑꯗꯒꯤꯗꯤ ꯁꯒꯣꯜ ꯍꯋꯥꯏ
ꯎꯝ
ꯍꯪꯒꯥꯝꯄꯥꯟ ꯑꯝꯇ ꯑꯣꯏꯗꯦ
ꯄꯥ ꯑꯣꯏꯗꯦ ꯑꯗꯨꯗꯤ
ꯀꯩꯅꯣ ꯅꯪ ꯀꯩꯅꯣꯝ ꯍꯥꯏ ꯀꯩꯅꫭꯝ ꯍꯥꯏꯒꯦ ꯇꯧꯔꯃꯤꯗꯣ
ꯆꯥꯅꯥ
ꯆꯅꯥꯗꯤ ꯑꯣꯏꯌꯦꯂꯣ
ꯆꯅꯥꯕꯨ ꯌꯦꯜꯂꯣ ꯑꯣꯏꯕ꯭ꯔꯅꯦ ꯆꯅꯥ ꯕ꯭ꯔꯥꯎꯟ ꯀꯂꯔ ꯑ ꯍꯥꯏꯒꯦ ꯇꯧꯝꯃꯤꯗ꯭ꯔꯣ
ꯎꯝ ꯀꯩꯅꯣ ꯍꯥꯏꯕꯅꯤ
ꯍꯥꯏꯔꯛꯀꯦ ꯉꯥꯏꯈꫭ
ꯅꯪ ꯉꯥꯁꯤ ꯀ꯭ꯂꯥꯁ ꯅꯠꯇ꯭ꯔꯕꯣ
ꯑꯩ ꯁꯝꯃꯤꯠ ꯇꯧꯔꯨꯔꯦ ꯑꯗꯨꯒ ꯍꯜꯂꯛꯑꯦ ꯑꯩꯒꯤ ꯊꯕꯛ ꯂꯣꯏꯅꯃꯛ ꯂꯣꯏꯔꯦ ꯑꯗꯨꯒꯥ ꯍꯜꯂꯛꯑꯦ ꯑꯥ
ꯃꯥꯔꯝ ꯌꯥꯝ ꯃꫭꯛꯆꯥꯡꯅꯤꯅꯦ
ꯃꫭꯛꯇ꯭ꯔꯗꯤ ꯑꯩ ꯂꯥꯏꯔꯤꯛ ꯄꯥꯗꯧꯇ ꯉꯥꯏꯔꯦ
ꯑꫭ
ꯇꯥꯔꯤꯛ ꯇꯔꯨꯛꯇꯒꯤ ꯄꯩꯈꯥꯟ ꯇꯣ ꯑꯃꯨꯛ ꯍꯧꯔꯛꯑꯦ ꯑꯩꯁꯦ ꯂꯥꯏꯔꯤꯛ ꯄꯥꯅꯤꯡꯗꯕ ꯃꯥꯟꯕ꯭ꯔꯕ ꯅꯣꯏꯅ ꯄꯥꯗꯤ ꯄꯥꯅꯤꯡꯉ ꯄꯥꯕꯗꯣ ꯉꯝꯗꯕꯒꯤ ꯄꯥꯈꯠꯄꯒꯤ ꯅꯠꯇ꯭ꯔꯥ ꯑꯃ ꯇꯧꯔꯤꯁꯦ ꯑꯗꯨꯗꯅꯦ ꯑꯩꯅ ꯅ ꯁꯤ ꯌꯥꯔꯣꯏ ꯍꯥꯏꯁꯦ
ꯉꯥꯏꯈꯣ ꯉꯥꯏꯈꯣ ꯑꯩ ꯍꯥꯏꯒꯦꯁꯦ
ꯍꯈꯤꯗꯪ
ꯍꯥꯏ ꯀꯣ
ꯉꯔꯥꯡꯁꯦ ꯑꯩ ꯄꯨꯡ ꯑꯍꯨꯝ ꯑꯅꯤ ꯑꯍꯨꯝ ꯑꯗꯨꯋꯥꯏ ꯇꯨꯝꯃꯦ ꯈꯪꯕ꯭ꯔꯥ
ꯑꯣ ꯍꯣꯏ ꯂꯥꯏ ꯄꯥꯏꯀꯥꯟꯗ
ꯗꯥꯏꯔꯤꯛ ꯄꯥꯗꯦ ꯑꯗꯨꯝ ꯃꯃꯥꯡꯗꯣ ꯐꯝꯃꯒ ꯑꯃꯨꯛ ꯔꯤꯁꯔꯁꯇꯣ ꯑꯃꯨꯛ ꯌꯦꯡꯉꯦ ꯑꯗꯩꯗꯤ ꯑꯃꯨꯛ ꯏ ꯊꯣꯛꯄ ꯌꯥꯕ꯭ꯔꯥ ꯌꯦꯡꯉꯦ ꯑꯗꯨꯃꯥꯏꯅ ꯁꯨꯝ ꯇꯧꯋꯤ
ꯑꯗꯨ ꯑꯣꯏꯇꯥꯔꯗꯤ ꯀꯩꯅꯣ ꯇꯧꯁꯦ ꯅꯪ ꯂꯥꯏꯔꯤꯛ ꯄꯥꯔꯨꯕꯩ ꯈꯔꯁꯨ ꯋꯥꯔꯝꯃꯤ ꯅꯤ ꯑꯗꯨꯅ ꯂꯥꯏꯔꯤꯛꯀꯤ ꯅꯠꯇꯕ ꯋꯥꯔꯤ ꯑꯣꯏꯅ ꯁꯥꯟꯅꯔꯁꯦ ꯌꯥꯏꯔ
ꯅꯪ ꯁꯦꯝꯃ ꯁꯦꯝꯃ ꯉꯥꯡꯉꯤꯗꯣ ꯀꯩꯒꯤꯅꯣ ꯅꯣꯔꯃꯦꯜꯗ ꯑꯗꯨꯝ ꯉꯥꯡꯉꯣ
ꯑꯩ ꯉꯥꯏꯁꯨ ꯅꯣꯔꯃꯦꯜꯗꯅꯤ ꯀꯩꯅꯣꯅꯦ ꯑꯩ ꯀꯩꯅꯣ ꯈꯅꯥꯎ ꯌꯥꯗꯕꯩ ꯑꯣꯏꯔꯝꯒꯅꯤ
ꯀꯩꯒꯤꯅꯣ ꯃꯥꯅ ꯋꯥ ꯉꯥꯡꯕ ꯀꯥꯟꯗ ꯃꯤꯅ ꯍꯥꯏꯔꯤꯗꯨꯗꯤ ꯗꯦꯂꯤ ꯂꯥꯏꯐ ꯑꯦꯛꯇꯤꯚꯤꯇꯤꯁ ꯆꯥꯕꯒꯤ ꯂꯝ ꯆꯠꯄꯒꯤ ꯑꯗꯒꯤꯗꯤ ꯀꯨꯝꯍꯩ ꯍꯔꯥꯎꯒꯤ ꯋꯥꯔꯤ ꯁꯥꯟꯅꯋꯥꯏꯗꯨꯗꯤ ꯑꯣ ꯑꯣ
ꯀꯩꯅꯣ ꯅꯇꯣꯝꯇ ꯑꯣ ꯑꯣ ꯑꯣ ꯑꯣꯗꯦ
ꯑꯩꯒꯤ ꯏꯃꯥꯟꯅꯕꯤꯁꯦ ꯎ ꯑꯦ ꯑꯩꯒꯤ ꯀꯛꯆꯤꯡ ꯕꯣꯔꯥ ꯄꯨꯔꯛꯑꯦ ꯑꯉꯥꯡꯅ
ꯍꯥꯏꯠꯇꯦ ꯉꯁꯥꯏ ꯑꯣ ꯉꯁꯥꯏ ꯅꯣꯏ ꯋꯥꯔꯤ ꯁꯥꯟꯅꯈꯤꯕꯗꯣ ꯍꯥꯏꯐꯦꯠ ꯇꯥꯈꯤꯕ ꯃꯥꯜꯜꯂꯤꯅꯦ
ꯎꯝ
ꯑ ꯀꯅꯥ ꯅꯣꯅꯦ ꯀꯔꯤꯅꯣ ꯃꯅꯤꯄꯨꯔꯤ ꯉꯥꯡꯉꯏꯁꯤꯕꯣꯅ ꯈꯜꯂꯨꯔꯦ ꯑꯥ
ꯑꯗꯨꯗ ꯂꯩꯕ ꯑꯗꯨꯗ ꯑꯗꯨꯗ
ꯑꯣꯀꯦ ꯑꯃ ꯚꯦꯂꯨ ꯍꯥꯏꯗꯤ ꯅꯪꯒꯤ ꯄꯦꯠ ꯄꯦꯠ ꯀꯩꯅꯣꯗꯣ ꯅꯠꯇ꯭ꯔꯣ ꯑꯣ ꯍꯣꯏ ꯍꯣꯏ ꯃꯣꯏꯒꯤ ꯔꯨꯝꯗꯣ ꯑꯣ
ꯑꯣꯀꯦ ꯌꯦꯁ ꯑꯗꯨꯗꯤ ꯀꯛꯆꯤꯡ ꯕꯣꯔꯥꯈꯛ ꯄꯨꯔꯛꯄ꯭ꯔꯣ
ꯑꯗꯨꯒ ꯀꯪꯂꯥꯕꯨꯖ ꯌꯥꯒ ꯃꯤꯃꯤꯒ ꯑꯗꯨꯒ ꯃꯥꯅ ꯊꯨꯝ ꯌꯥꯛꯄꯤꯁꯦ ꯁꯨ ꯂꯧꯒꯦꯔꯥ ꯍꯥꯏꯔꯛꯑꯦ ꯑꯩꯅ ꯄꯨꯔꯛꯇ꯭ꯔꯣꯏꯦ ꯊꯨꯝꯌꯥꯛꯄꯤꯗꯤ ꯊꯨꯝꯌꯥꯛꯄꯤ ꯑꯆꯥꯔ ꯑꯣꯏꯅ ꯄꯨꯔꯏ
ꯑꯥ ꯊꯨꯝꯃꯤꯌꯥꯄꯤ ꯑꯆꯥꯔ ꯊꯨꯝꯌꯥꯛꯄꯤ ꯑꯆꯥꯔꯒꯤ ꯄ꯭ꯔꯣꯁꯦꯁꯁꯦ ꯀꯃꯥꯏꯅ ꯇꯧꯋꯤ ꯍꯥꯏꯗꯤ ꯌꯨꯝꯗ ꯁꯦꯝꯃꯤꯔꯥ ꯅꯠꯇ꯭ꯔꯒ ꯌꯣꯟꯕ꯭ꯔꯕ
ꯌ ꯌꯣꯟꯕꯅꯦ ꯍꯦ ꯌꯟꯕꯖꯣꯟ
ꯑꯌꯥꯝꯕꯅꯗꯤ ꯌꯨꯝꯗ ꯁꯦꯝꯅꯩꯗꯅ ꯅꯣꯏ ꯄꯨꯕꯩꯗꯤ ꯅꯣꯏ ꯖꯨꯅꯥ ꯑꯃꯨꯛ ꯌꯦꯟ ꯁꯤꯡꯖꯨꯗꯣ ꯌꯨꯝꯗ ꯑꯣꯏꯅ ꯁꯦꯝꯃ ꯀꯨꯏꯗꯅ
ꯑꯗꯨꯗꯤ ꯌꯥꯝ ꯊꯣꯛꯄꯒꯤꯅꯤ
ꯑꯣꯀꯦ
ꯑꯗꯒꯤꯗꯤ ꯑꯩꯅ ꯆꯥꯅꯤꯡꯕ ꯃꯑꯣꯡꯁꯨ ꯁꯦꯝꯃꯦꯗꯅ
ꯑꯥ ꯑꯗꯨꯅꯕꯨꯗꯤ ꯐꯕꯀꯣ
ꯀꯩ ꯍꯥꯏꯗꯤ ꯀꯦꯖꯤ ꯃꯈꯥꯏ ꯑꯃ ꯂꯩꯕꯗꯨꯅ ꯀꯦꯖꯤ ꯐꯖꯅ ꯊꯣꯛꯇ꯭ꯔꯣ ꯀꯩꯅꯣꯗ ꯇꯣꯉꯥꯟꯅ ꯆꯣꯏꯅ ꯂꯩꯔꯨꯔꯗꯤ ꯆꯥꯝꯃꯒꯤ ꯈꯇꯪ ꯄꯦꯀꯦꯠꯇ ꯇꯧꯔ ꯇꯣꯛꯇ꯭ꯔꯥꯅꯦ ꯑꯗꯨ ꯀꯦꯖꯤ ꯃꯈꯥꯏ ꯑꯃ ꯂꯩꯔꯒ ꯁꯦꯝꯕꯗꯨꯅ ꯍꯥꯏꯗꯤ ꯑꯗꯨꯅꯤꯗ ꯑꯗꯣ ꯀꯩꯅꯣꯒꯨꯝꯕꯁꯤꯗꯤ ꯂꯩꯔꯒ ꯁꯦꯝꯃꯝꯗꯧ ꯃꯥꯟꯗꯦ ꯊꯨꯝꯌꯥꯛꯄꯤꯗꯤ ꯍꯥꯏꯗꯤ ꯃꯥꯗꯤ ꯇꯥꯡꯉꯝꯗꯧ ꯃꯥꯜꯂꯦꯕ ꯑꯗꯨꯅ ꯑꯗꯨꯝ ꯑꯆꯥꯔ ꯑꯣꯏꯅ ꯂꯩꯔꯛꯄ ꯃꯥꯜꯂꯦ
ꯑꯍꯤ ꯊꯨꯝꯌꯥꯛ ꯍꯣꯏ ꯍꯥꯎꯗꯤ ꯃꯥꯜꯂꯦ ꯑꯗꯨꯝ ꯃꯅꯝꯕꯨꯗꯤ ꯌꯥꯝ ꯀꯟꯕꯀꯣ
ꯑꯩꯈꯣꯏ ꯑ ꯊꯥꯏꯅ ꯈꯪꯕ꯭ꯔꯥ ꯑꯩ ꯑꯃ ꯇꯝꯃꯤꯅꯩꯗꯣ ꯃꯅꯤꯄꯨꯔꯗ ꯑꯗꯨ ꯀꯥꯟꯗ ꯑꯩꯈꯣꯏ ꯀꯩꯅꯣꯗ ꯕꯣꯔꯗꯤꯡꯗ ꯊꯨꯝꯌꯥꯛꯕꯤ ꯄꯤꯖꯩꯌꯦꯕꯀꯣ ꯀꯥꯡꯍꯧ ꯑꯍꯥꯟꯕꯗ ꯆꯥꯗ꯭ꯔꯤ ꯄꯣꯠꯅꯤ ꯑꯩꯗ ꯑꯗꯨꯒꯗꯤ ꯀꯣꯟꯅ ꯍꯥꯏꯗꯤ ꯍꯩꯅꯗꯕ ꯍꯥꯏꯗꯤ ꯁꯦꯝꯕꯁꯨ ꯑꯩꯈꯣꯏꯗ ꯁꯦꯝꯍꯟꯕꯒꯤꯅꯦ ꯈꯪꯕ꯭ꯔꯥ ꯃꯅꯝꯗꯣ ꯍꯥꯏꯗꯤ ꯃꯤ ꯃꯌꯥꯝꯗꯨꯒꯤ ꯍꯩꯗꯣꯔꯑꯒ ꯇꯧꯔ ꯁꯦꯝꯕꯗꯤꯩ ꯃꯅꯝꯗꯣ ꯍꯥꯀꯠ ꯇ꯭ꯔꯥꯅꯦ ꯍꯩꯅꯗ꯭ꯔꯦꯗꯅ ꯌꯨꯝꯗꯗꯤ ꯊꯨꯝꯌꯥꯛ ꯄꯕꯤꯀꯥ ꯑꯃꯨꯛꯐꯥꯎ ꯆꯥꯖꯔꯛꯇꯦ ꯏꯃꯥ ꯂꯩꯔꯤꯉꯩꯗꯒꯤ ꯆꯥꯔꯛꯑꯦꯕꯀꯣ
ꯑꯥ
ꯊꯥꯏꯅ ꯍꯥꯏꯗꯤ ꯑꯃꯨꯛꯇꯪꯒ ꯁꯨꯝ ꯃꯔꯛ ꯃꯔꯛꯇꯒ ꯑꯣꯏꯅ ꯑꯗꯨꯒ ꯑꯗꯨꯒꯤ ꯃꯇꯨꯡꯗꯤ ꯑꯥ ꯊꯌꯦꯡꯒꯤꯒ ꯊꯨꯝꯌꯥꯛꯄꯤ ꯀꯥꯏꯗꯧꯔ ꯆꯥꯕꯗꯨꯗꯤ ꯆꯥꯗꯦ ꯍꯥꯏꯕ ꯈꯪꯕ꯭ꯔꯥ ꯑꯗꯨꯒ ꯃꯤꯒꯗꯤ ꯊꯨꯝꯌꯥꯛꯄꯤꯗꯣ ꯑꯃ ꯎ ꯁꯥꯡ ꯁꯥꯡꯅꯅꯦ ꯀꯟ ꯀꯟ ꯂꯥꯎꯍꯟꯕꯗꯣ ꯑꯗꯨꯃꯥꯏꯅ ꯇꯧꯔ ꯄꯨꯔꯛꯑꯦ ꯍꯥꯏꯕ ꯈꯪꯕ꯭ꯔꯥ
ꯑꯣ ꯀꯟ ꯀꯟ ꯂꯥꯎꯍꯟꯕ ꯍꯥꯏꯁꯦ ꯂꯤꯁꯤꯡ ꯃꯅꯤ ꯂꯧꯊꯣꯛꯇꯣꯏꯅꯦꯕꯀꯣ
ꯈꯪꯗꯦ
ꯐꯨꯕ ꯅꯠꯇ꯭ꯔꯒꯅ ꯀꯩꯅꯣ ꯇꯧꯕ ꯑꯣꯏꯔꯝꯗꯧ ꯃꯥꯥꯜꯂꯦ ꯑꯩꯅ ꯁꯨꯝ ꯈꯟꯕꯗ
ꯇꯥꯎꯊꯣꯛꯄ ꯃꯥꯜꯂꯦ ꯇꯥꯎꯊꯣꯛꯄ ꯊꯥꯎꯗ ꯎꯝ
ꯑꯣ
ꯉꯥ ꯑꯃ ꯅꯪꯅ ꯆꯥꯕ ꯉꯥꯗꯣ ꯉꯥ ꯍꯩꯗꯣ ꯑꯗꯨꯁꯨ ꯑꯗꯨꯃꯥꯏꯅ ꯄꯨꯔꯛꯌꯦ ꯇꯥꯎꯊꯣꯛꯑꯒ ꯑꯣꯛ ꯃꯇꯨꯝꯒꯤ ꯇꯥꯏꯞꯇ
ꯎꯁ ꯉꯥꯍꯩ ꯇꯥꯎꯔꯄꯣꯔꯛꯌꯦ ꯗꯤꯐꯦꯠ ꯐꯨ ꯂꯣꯏ ꯆꯠꯂꯝꯃꯅꯤ
ꯈꯪꯗꯦꯌꯦ ꯑꯗꯨꯃꯥꯏꯅ ꯇꯧꯔꯒ ꯆꯥꯔꯛꯑꯦ ꯑꯗꯨ ꯅꯠꯇꯕꯗꯤ ꯑꯩꯗꯤ ꯑꯃꯝꯐꯥꯎ ꯆꯥꯔꯛꯇꯦ ꯃꯤꯅ ꯄꯨꯔꯛꯄꯗ
ꯑꯥ
ꯑꯗꯒꯤꯗꯤ ꯃꯣꯏꯅ ꯄꯨꯔꯛꯄꯗꯅꯤ ꯑꯩꯅ ꯃꯈꯜ ꯃꯈꯥꯜ ꯃꯈꯜ ꯆꯥꯔꯛꯏꯁꯦ ꯍꯪꯉꯣꯏꯁꯨ ꯑꯗꯨꯃꯥꯏꯅ ꯇꯧꯕꯗ ꯆꯥꯔꯤꯅꯦ
ꯑꯦ ꯀꯩꯅꯣ ꯅꯪ ꯆꯥꯔꯕꯣ
ꯆꯥꯔꯦ ꯁꯤꯡꯖꯨꯒꯤ ꯇꯥꯏꯞꯇ ꯁ꯭ꯔꯦꯗꯦꯠ ꯑꯣꯏꯔꯒ ꯄꯨꯔꯛꯑꯦꯗꯅ ꯑꯗꯨ ꯌꯥꯝ ꯇꯥꯡꯉꯦ ꯍꯥꯏꯌꯦ ꯑꯗꯨꯒꯤ ꯃꯥ ꯀꯧꯇꯥ ꯃꯆꯥ ꯑꯃꯗ ꯈꯤꯇꯪ ꯄꯨꯔꯛꯑꯦꯕꯀꯣ ꯎꯈ꯭ꯔꯨꯜꯗꯩꯅꯦꯕ ꯏꯃꯥꯟꯅꯕꯤꯗꯣ ꯑꯗꯨꯒ ꯆꯥꯔꯦ ꯑꯗꯣ ꯀꯩꯁꯨꯝ ꯇꯧ ꯇꯧꯗꯦ ꯈꯪꯕ꯭ꯔꯥ ꯍꯥꯏꯗꯨꯅꯦ ꯋꯥꯈꯟꯗꯅꯦ ꯑꯦ ꯑꯩꯩꯅ ꯆꯥꯛꯁꯦ ꯍꯪꯉꯣꯏꯅꯤ ꯀꯥꯏꯅ ꯈꯟꯖꯜꯂꯒꯗꯤ ꯍꯩꯅꯗꯕ ꯌꯥꯏꯕꯀꯣ ꯑꯗꯨꯕꯨ ꯆꯥꯔꯀꯥꯟꯗꯗꯤ ꯑꯗꯨꯝ ꯏꯃꯥꯠꯗ ꯃꯥꯟꯅꯕꯗꯣ ꯈꯪꯕ꯭ꯔꯥ ꯁꯥꯒꯤ ꯁꯥꯈꯩ ꯑꯗꯨꯝ ꯁꯔꯤꯗꯦꯠꯀ ꯑꯣꯏꯔꯒ ꯇꯧꯔꯒ ꯑꯗꯨꯃꯥꯏꯅ ꯇꯧꯕꯗꯨꯗ
ꯍꯣꯏ ꯑꯗꯨ ꯆꯥꯕ ꯌꯥꯕ ꯍꯪꯉꯣꯏ ꯍꯥꯏꯁꯤ ꯆꯨꯝꯅꯒꯤ ꯁ꯭ꯋꯥꯏꯗ ꯐꯟ ꯐꯟ ꯆꯣꯡꯉꯒ ꯂꯩꯕ ꯍꯪꯉꯣꯏꯗꯦ
ꯑꯃ ꯑꯩ ꯍꯧꯖꯤꯛꯀꯥꯟ ꯎꯌꯦ ꯀꯩꯅꯣꯗ ꯎ ꯚꯥꯏꯔꯦꯜ ꯀꯩꯀꯩ ꯆ ꯑꯃ ꯑꯆꯧꯕ ꯍꯪꯉꯣꯏ ꯑꯃ ꯃꯈꯣꯡꯒ ꯁꯥꯡꯕ ꯑꯃ ꯂꯩꯅꯤ ꯅꯣꯏ ꯅꯣꯏ ꯗꯨꯛ ꯗꯨꯛ ꯂꯥꯎꯕ ꯑꯃ ꯑꯗꯨꯗꯨꯒ ꯑꯗꯨꯗꯩ ꯈꯤꯇꯪ ꯄꯤꯛꯊꯕ ꯑꯃꯒ ꯑꯗꯨꯗ ꯅꯨꯄꯥꯗꯨꯅ ꯍꯥꯏꯌꯦ ꯑꯗꯨꯗꯩ ꯈꯤꯇꯪ ꯄꯤꯛꯊꯕ ꯃꯣꯏꯗꯣ ꯑꯗꯨꯗꯣ ꯎ ꯕꯣꯟ ꯀꯩꯀꯩ ꯌꯥꯝ ꯐꯩꯌꯦ
ꯎꯝ ꯑꯣ ꯀꯦꯜꯁꯤꯌꯝꯒꯨꯝꯕ ꯌꯥꯝ ꯌꯥꯎꯔꯝ ꯇꯥꯏꯅ ꯅꯠꯇ꯭ꯔꯥ
ꯑꯗꯨꯒ ꯀꯩꯅꯣꯒꯤ ꯍꯥꯏꯔꯗꯤ ꯀꯛꯆꯤꯡꯒꯤ ꯍꯥꯏꯔꯗꯤ ꯑꯃ ꯁꯣꯏꯕꯨꯝꯒ ꯇꯧꯔꯒ ꯇꯧꯕ
ꯑꯩ ꯉꯁꯤ ꯑꯩꯈꯣꯏ ꯑꯣꯖꯥꯒ ꯎꯅꯔꯑꯦ ꯇꯥꯕꯔ
ꯑꯣꯖꯥ ꯎꯅꯔꯦ
ꯎꯝ
ꯑꯣꯀꯦ
ꯑꯣ ꯆꯥꯒꯦ
ꯑꯩ ꯑ
ꯑꯥ ꯄꯣꯂꯁꯀꯤ
ꯍ ꯑꯗꯨ ꯉꯥꯏꯈꯣꯠꯅꯦ ꯅꯪ ꯉꯁꯥꯏ ꯀꯛꯆꯤꯡꯒꯤꯁꯨ ꯄꯜꯂꯝꯅꯦ ꯑꯗꯨꯗ ꯀꯛꯆꯤꯡꯒꯤ ꯑꯃ ꯀꯩꯅꯣꯗꯣ ꯅꯣꯏ ꯁꯦꯝꯃꯒꯗꯤ ꯆꯥꯗ꯭ꯔꯕ ꯁꯣꯏꯕꯨꯝꯒ ꯇꯧꯔꯒ ꯀꯥꯡꯍꯧꯗꯨꯣ ꯅꯣꯏ ꯅꯣꯏꯅ ꯁꯦꯝꯃꯒꯗꯤ ꯆꯥꯖꯗ꯭ꯔꯕ
ꯀꯥꯏ ꯄꯣꯠꯅ
ꯁꯣꯏꯕꯨꯝꯒ ꯇꯧꯔꯒ ꯀꯥꯡꯍꯧꯗꯣ ꯑꯩꯈꯣꯏꯅ ꯀꯛꯆꯤꯡ ꯕꯖꯥꯔꯗ ꯆꯥꯕꯗꯣ
ꯇꯃꯨ ꯆꯦ ꯁ꯭ꯋꯤꯇꯥꯅ ꯁꯦꯝꯃꯒ ꯑꯃꯨꯛꯈꯛꯇꯤ ꯆꯥꯒꯤꯌꯦ ꯑꯩꯈꯣꯏ ꯁꯤ ꯂꯩꯕ ꯀꯥꯟꯗ ꯅꯍꯟꯝꯨꯛ ꯑꯩꯈꯣꯏ ꯄꯨꯟꯅ ꯂꯩꯔꯤꯀꯥꯟꯗ
ꯑꯣ
ꯉꯥꯒꯤ ꯑꯗꯨꯗ ꯍꯥꯞꯄ ꯉꯥꯗꯣ
ꯎꯝ
ꯉꯥ ꯃꯀꯣꯛꯀꯨꯝꯕ ꯑꯗꯒꯤꯗꯤ ꯎꯝ ꯉꯥꯒꯤ ꯁꯔꯨ ꯁꯔꯥꯡꯗꯣ
ꯑꯣ ꯍꯣꯏ
ꯑꯗꯨꯅꯦꯕ ꯍꯥꯏꯗꯤ ꯍꯣꯏ ꯍꯣꯏ ꯍꯥꯏꯗꯤ ꯉꯥ ꯍꯥꯏꯔꯒ ꯀꯩꯅꯣꯗꯨ ꯍꯥꯞꯇꯦꯕ ꯑꯗꯨꯃꯥꯏꯅ ꯉꯥ ꯑꯌꯥꯏꯕ ꯍꯥꯏꯒꯗ꯭ꯔꯥ ꯑꯀꯪꯕ ꯍꯥꯏꯒꯗ꯭ꯔꯥ ꯍꯣꯏ ꯑꯗꯨꯒꯤ ꯇꯥꯏꯝꯇ ꯂꯥꯛꯑꯦꯅ ꯑꯗꯨ ꯍꯥꯞꯄꯒ ꯑꯗꯨꯃꯥꯏꯅ ꯇꯧꯔꯒ ꯑꯂꯨꯅꯦ ꯁꯣꯏꯕꯨꯝꯅꯦ ꯇꯧꯔꯒ
ꯎꯝ
ꯍꯥꯎꯒꯅꯤꯉꯣ
ꯍꯥꯎꯋꯦ ꯑꯗꯨꯅꯦ ꯆꯥꯛ ꯌꯥꯝꯅ ꯆꯥꯛꯀ ꯆꯥꯃꯤꯟꯅꯔꯁꯨ ꯆꯥꯛ ꯌꯥꯝ ꯆꯪꯉꯦ ꯅꯠꯇ꯭ꯔꯁꯨ ꯑꯗꯨ ꯈꯛꯇꯪ ꯆꯥꯔꯁꯨ ꯌꯥꯏꯌꯦꯅ ꯀꯣ
ꯎꯝ ꯑꯩ ꯁꯣꯏꯕꯨꯝ ꯌꯥꯝ ꯄꯥꯝꯃꯦ
ꯁꯣꯏꯕꯨꯝ ꯁꯣꯏꯕꯨꯝꯁꯦ ꯑꯇꯣꯞꯄ ꯑꯇꯄ ꯂꯝꯒꯤ ꯃꯣꯏꯒꯤ ꯀꯩꯅꯣꯔꯣꯝꯒꯤ ꯁꯣꯏꯕꯨꯝꯗꯣ ꯃꯅꯤꯄꯨꯔꯒꯤ ꯅꯠꯇꯕꯗꯣ
ꯎꯝ
ꯑꯗꯨꯏꯁꯨ ꯃꯣꯏꯅꯗꯤ ꯐ꯭ꯂꯦꯕꯔꯗꯨꯗꯤ ꯆꯞ ꯃꯥꯟꯅꯩꯗꯤ ꯍꯥꯏ ꯑꯗꯨ ꯑꯣꯏꯔꯁꯨ ꯑꯩꯈꯣꯏ
ꯃꯥꯟꯅꯩꯌꯦ ꯑꯩꯅ ꯆꯥꯕꯗꯗꯤ
ꯑꯣ
ꯍ ꯃꯥꯅ ꯄꯤꯁ ꯃꯆꯥ ꯃꯆꯥ ꯃꯆꯥ ꯀꯛꯄꯒꯤꯗꯤ ꯈꯪ ꯀꯛꯄꯒꯤ ꯃꯍꯥꯎꯗꯣ ꯐꯖꯅ ꯈꯪꯗ꯭ꯔꯤꯔꯗꯤ ꯈꯪꯗꯦꯕꯀꯣ ꯍꯥꯏꯗꯤ ꯃꯆꯥ ꯃꯆꯥ ꯃꯆꯥ ꯄꯤꯛ ꯄꯤꯇꯨꯛ ꯄꯤꯇꯨꯛ ꯄꯤꯇꯨꯛ ꯀꯠ ꯄꯤꯛꯅ ꯄꯨꯔꯛꯑꯦꯕ ꯑꯗꯣ ꯑꯩꯅ ꯈꯜꯂꯤꯁꯦ ꯃꯥꯁꯨ ꯑꯗꯨꯃꯥꯏꯅ ꯇꯧꯔ ꯄꯨꯔꯛꯄ ꯌꯥ ꯇꯥꯔꯗꯤ ꯑꯩꯁꯨ ꯑꯩꯈꯣꯏ ꯁꯣꯏꯕꯨꯝꯗꯣ ꯑꯗꯨꯃꯥꯏꯅ ꯇꯧꯔ ꯄꯨꯔꯛ ꯌꯥꯅꯤ ꯁꯤꯅꯦ ꯑꯩꯅ ꯈꯜꯂꯤꯁꯦ ꯋꯥꯈꯜꯁꯤꯗ
ꯍꯣꯏꯅꯦ
ꯍꯥꯏꯗꯤ ꯃꯥꯒꯤꯗꯣ ꯗꯥꯏꯔꯦꯛ ꯑꯗꯨꯝ ꯀꯩꯅꯣꯗꯨꯅꯦꯕ ꯑꯩꯈꯣꯏ ꯃꯅꯤꯄꯨꯔꯗ ꯆꯥꯕ ꯁꯣꯏꯕꯨꯝꯗꯣ ꯑꯗꯨꯃꯥꯏꯅ ꯍꯥꯏꯗꯤ ꯁꯣꯏꯕꯨꯝ ꯐ꯭ꯔꯦꯁ ꯍꯥꯏꯇꯥꯔꯗꯤ ꯑꯩꯈꯣꯏꯒꯤ ꯐꯔꯃꯦꯟꯇꯦꯠ ꯑꯣꯏꯕꯗꯨ ꯅꯠꯇ꯭ꯔꯥ ꯑꯗꯨꯗꯨꯅꯦꯕ ꯃꯥ ꯄꯨꯔꯛꯏꯗꯣ ꯑꯇꯣꯞꯄꯗꯨ ꯑꯆꯥꯔ ꯅꯨꯡꯆꯥꯥ ꯅꯠꯇꯦꯕ ꯑꯗꯨꯗꯨꯅꯦꯕ ꯑꯗꯨꯝ ꯑꯗꯨꯃꯥꯏꯅ ꯑꯗꯨꯝ ꯃꯥꯏꯗꯣ ꯑꯗꯨꯝ ꯐꯖꯅ ꯍꯥꯏꯗꯤ ꯎꯝ ꯀꯩꯅꯣꯗ ꯀꯔꯤ ꯍꯥꯏꯕ ꯒ꯭ꯂꯥꯁ ꯀꯤ ꯀꯩꯅꯣꯝꯃꯗ ꯍꯥꯞꯄꯦꯗꯅ ꯆꯦꯔꯪꯅ ꯐꯖꯅ ꯅꯨꯡꯁꯤꯠ ꯆꯠꯇꯕꯤꯗ ꯍꯥꯞꯄꯦꯗꯅ ꯑꯗꯨꯗꯨꯒ ꯅꯨꯡꯁꯤꯠ ꯆꯠꯍꯟꯗꯕꯤꯗ ꯃꯈꯨꯝ ꯆꯦꯠꯅ ꯈꯨꯝꯖꯤꯜꯂ ꯊꯝꯕ ꯃꯥꯜꯂꯦꯕ ꯑꯗꯣ ꯑꯗꯨꯝ ꯀꯨꯏꯅ ꯊꯝꯕ ꯌꯥꯕ ꯃꯥꯜꯂꯦ
ꯍꯣꯏ ꯀꯩꯅꯣꯒꯤ ꯈꯣꯏꯍꯤꯒꯨꯝꯕ ꯍꯥꯞꯄꯛꯄꯒꯤ ꯂꯤꯛꯂꯤ ꯂꯩꯗꯅ
ꯎꯝ ꯀꯃꯥꯏꯅ ꯇꯧꯕ ꯌꯥꯔꯗꯤ ꯑꯩꯁꯨ ꯄꯨꯔꯛꯄ ꯌꯥꯏꯌꯦꯅ ꯈꯜꯂꯤ ꯑꯁ ꯃꯥꯅ ꯑꯗꯨ ꯍꯥꯡꯗꯣꯔꯛ ꯄꯣꯛꯄꯗ ꯑꯩꯅ ꯃꯅꯝ ꯅꯨꯡꯁꯤꯕꯗꯣ
ꯑꯁ ꯆꯥꯛ ꯀ ꯂꯝꯃꯝꯗꯧ ꯃꯥꯂꯦ
ꯎꯝ ꯑꯗꯨꯗ ꯃꯆꯥ ꯃꯆꯥ ꯑꯣꯏꯕꯒꯤꯀꯣ ꯏꯔꯣꯡꯕꯒꯨꯝ ꯏꯔꯣꯟꯕꯒꯨꯝꯕ ꯆꯥꯕꯗꯗꯤ ꯑꯃ ꯃꯍꯥꯎꯗꯣ ꯅꯍꯥꯟꯅ ꯑꯩꯈꯣꯏ ꯌꯦꯟ ꯆꯥꯕ ꯀꯥꯟꯗꯅꯦ ꯇꯛ ꯂꯥꯎ ꯁꯥꯏꯔꯒ ꯑꯃ ꯇꯥꯏꯕꯣꯝꯒꯤ ꯇꯥꯏꯞꯇ ꯇꯛ ꯂꯥꯎ ꯃꯥꯡꯈꯤꯕꯗ ꯗꯨ ꯈꯪꯕ꯭ꯔꯥ ꯍꯥꯏꯗꯤ ꯑ ꯑꯃ ꯂꯩꯔꯝꯗꯥꯏꯅꯦ ꯊꯥꯏꯅ ꯍꯣꯏ ꯅꯠꯇꯦ ꯁ꯭ꯋꯥꯏ ꯁ꯭ꯋꯥꯏ ꯀꯥꯏꯕ ꯅꯠꯇꯦ ꯄꯤꯛꯇ꯭ꯔꯨ ꯄꯤꯛꯄꯒꯤ ꯃꯍꯥꯎꯗꯣ ꯍꯥꯏꯗꯤ ꯑꯃꯨꯛꯇꯪ ꯄꯦꯇ꯭ꯔꯣꯜ ꯍꯥꯏꯕꯁꯤ ꯌꯥꯝ ꯊꯤ ꯄꯤꯛꯑꯦꯕ ꯗꯥꯏꯁ ꯇꯧꯕꯩ ꯇꯥꯏꯞꯇ ꯌꯥꯝ ꯄꯤꯛꯑꯦꯕ ꯑꯗꯨꯗꯨꯗ ꯍꯥꯏꯗꯤ ꯑꯃꯨꯛꯇꯪ ꯊꯥꯕꯗ ꯃꯍꯥꯎꯗꯣ ꯊꯣꯛꯑꯝꯃꯒ ꯃꯥꯡꯒꯤꯕꯅ ꯍꯥꯟꯕꯗꯣ ꯑꯃ ꯊꯥꯏꯅ ꯈꯣꯏ ꯄꯤꯛꯏꯉꯩꯗ ꯑꯆꯥꯄꯣꯠ ꯑꯃ ꯆꯥꯔꯝꯗꯥꯏꯅꯦ ꯄꯤꯛꯇ꯭ꯔꯨ ꯄꯤ ꯑꯃ ꯎꯝꯃꯒ ꯃꯅꯨꯡꯗ ꯄꯨꯠꯇꯣꯛ ꯄꯨꯠꯇꯣꯛ ꯄꯨꯠꯇꯣꯛ ꯇꯧꯔ ꯐ ꯑꯩꯈꯣꯏ ꯑꯗꯨ ꯑꯗꯨꯏ ꯇꯥꯏꯞꯇꯨ ꯇꯣ ꯑ ꯃꯥꯡꯒꯤꯕꯅꯦ ꯑꯃꯥꯏꯅ
ꯎꯝ ꯌꯥꯝ ꯌꯥꯝꯅ ꯃꯍꯥꯎꯗꯣ ꯐꯖꯅ ꯐꯪꯍꯧꯕ ꯉꯝꯗ꯭ꯔꯤꯀꯥꯟꯗ ꯅꯠꯇ꯭ꯔꯥ
ꯎꯝ ꯃꯍꯥꯎꯗꯣ ꯐꯪꯉꯒ ꯑꯃ ꯌꯥꯝꯅ ꯆꯥꯛꯀꯧꯕꯗꯣ ꯍꯥꯏꯇꯥꯔꯦ ꯍꯥꯏꯗꯤ ꯃꯥꯡꯈꯤꯕꯅ ꯍꯥꯟꯕꯒꯤ ꯃꯤꯅꯒ ꯍꯥꯏꯕꯗ ꯆꯥꯛ ꯀ ꯆꯥꯅꯕ ꯀꯥꯟꯗ ꯈꯤꯇꯪ ꯆꯥꯕꯒꯤꯅꯤꯅꯦ ꯍꯥꯏꯕꯗ ꯑꯁꯤꯗꯤ ꯀꯩꯅꯣ ꯈꯪꯍꯧꯗ꯭ꯔꯦ ꯍꯥꯏꯕꯗꯣ ꯑꯗꯨꯒꯨꯝꯕꯗꯣ ꯑꯗꯨꯏ ꯇꯥꯏꯞꯇ
ꯎꯝ ꯈꯤꯇꯪ ꯍꯦꯟꯅ ꯆꯥꯅꯤꯡꯉꯤ ꯍꯥꯏꯕ ꯋꯥꯅꯦꯕ
ꯏ ꯇꯥꯏꯞꯇ
ꯎꯝ ꯌꯣꯡꯆꯥꯛꯇꯤ ꯍꯩꯅꯕ꯭ꯔꯅ
ꯀꯩꯕ
ꯌꯣꯡꯆꯥꯛ
ꯍꯥ
ꯌꯣꯡꯆꯥꯛ ꯍꯩꯅꯕ꯭ꯔꯕ
ꯑꯩꯁꯦ ꯌꯣꯡꯆꯥꯛꯁꯦ ꯑꯇꯩꯗꯤ ꯍꯩꯅꯗꯕ ꯃꯥꯜꯂꯦ ꯑꯗ ꯁꯤꯡꯖꯨ ꯈꯛ ꯍꯩꯅꯕ ꯃꯥꯜꯂꯦ ꯁꯤꯡꯖꯨ ꯗꯗꯤ ꯌꯣꯡꯆꯥꯛꯁꯦ ꯑꯃ ꯑꯇꯣꯡꯕꯗꯨꯣ ꯇꯧꯗꯦꯕ
ꯑ ꯑ
ꯌꯣꯡꯆꯥꯛ ꯄꯤꯛꯏꯉꯩꯗꯣ ꯇꯧꯋꯦꯕ ꯑꯗꯨ ꯁꯤꯁꯨ ꯑꯩ ꯑꯥ ꯑꯥꯗꯤꯑꯣꯗ ꯂꯩꯔꯤꯉꯩꯗ ꯆꯥꯕ ꯇꯝꯕꯗꯩ ꯍꯩꯔꯤꯅꯦ ꯃꯣꯔꯣꯛ ꯃꯌꯥꯝ ꯁꯥꯍꯜꯂꯒ ꯑꯗꯨꯗ ꯑꯩ ꯃꯃꯥꯡ ꯌꯨꯝ ꯁꯣꯛꯂꯛꯄꯗ ꯑꯗꯨ ꯆꯥꯒꯦ ꯇꯧꯔ ꯆꯥꯔꯛꯇ꯭ꯔꯦ ꯑꯗꯨꯗꯨꯒ ꯌꯣꯡꯆꯥꯛ ꯑꯃ ꯃꯄꯨꯡ ꯐꯥꯕꯗꯣ ꯑꯗꯨꯒꯤ ꯎꯝ ꯌꯣꯡꯆꯥꯛꯇꯣ ꯑꯗꯨꯒꯤ ꯁꯤꯡꯖꯨ ꯑꯣꯏꯅ ꯆꯥꯔꯛꯑꯦ ꯑꯩ ꯑꯗꯨ ꯉꯇ ꯆꯥꯔꯛꯑꯦ ꯊꯥꯕꯜ ꯆꯣꯡꯕ ꯆꯠꯄꯗ
ꯑꯣ
ꯌꯦꯟ ꯊꯣꯡꯕꯒ ꯌꯣꯡꯆꯥꯛꯀ ꯌꯣꯡꯆꯥꯛ ꯉꯥꯛꯇ ꯆꯥꯔ ꯂꯥꯛꯑꯦ ꯍꯤ
ꯆꯥꯛ ꯂꯥꯛ ꯑꯃꯨꯛ ꯀꯥꯗꯣꯛꯏ ꯅꯪꯒꯤꯁꯤꯗꯤ
ꯑꯗꯨ ꯃꯌꯥꯝꯅ ꯑꯩꯉꯣꯟꯗ ꯍꯥꯏꯅꯩ ꯌꯣꯡꯆꯥꯛ ꯆꯥꯔꯒ ꯅꯪ ꯊꯥꯕꯜ ꯆꯣꯡ ꯆꯠꯂꯤꯕ ꯃꯤꯅ ꯄꯥꯏꯔꯛꯑꯅꯤꯍꯦ
ꯋꯥꯔꯤꯗꯣ ꯍꯥꯏꯔꯛꯇ꯭ꯔꯗꯤ ꯀꯩ ꯌꯣꯡꯆꯥꯛ ꯄꯥꯝꯕ ꯃꯤꯁꯤꯡꯅꯗꯤ
ꯎ
ꯑꯗꯣ ꯀꯩꯅꯣ ꯇꯧꯒꯦ ꯑꯩ ꯁꯤꯗ ꯊꯕꯛ ꯑꯃ ꯃꯈꯥ ꯆꯠꯊꯈꯤꯒꯦ ꯑꯗꯨꯅ ꯉꯥꯏꯍꯥꯛ ꯊꯝꯕꯒꯦ ꯑꯗꯨꯒ ꯉꯥꯏꯍꯥꯛ ꯂꯩꯔꯣ ꯁꯥꯟꯅꯔꯁꯤ
ꯍꯣꯏ
ꯑꯣ ꯑꯣꯀꯦ ꯊꯝꯃꯦ ꯀꯣ